ꯇꯕꯔꯣ
ꯇꯥꯏ ꯇꯥꯏ
ꯅꯪꯗꯤ ꯅꯪ ꯇꯨꯝꯈ꯭ꯔꯦ ꯉꯁꯥꯏꯅ ꯇꯨꯝꯈ꯭ꯔꯦꯗ
ꯑꯣꯝ
ꯉꯁꯤꯁꯦ ꯀꯣꯛ ꯆꯤꯛꯄꯗꯨꯀꯣ
ꯀꯦꯔꯥ
ꯈꯪꯗ꯭ꯔꯦ ꯅꯪ ꯍꯌꯦꯡꯁꯨ ꯊꯕꯛ ꯆꯠꯀꯅꯤꯀꯣ
ꯍꯣꯏ
ꯅꯪ ꯊꯕꯛ ꯆꯠꯄꯗ ꯑꯩꯒꯤ ꯆꯤꯟꯕꯥꯟ ꯇꯥꯏꯅꯤꯡꯉꯥꯏꯒꯤꯗꯨ ꯈꯔ ꯌꯣꯟꯊꯣꯛꯄꯤꯌꯨ ꯑꯗꯨꯅꯦ ꯌꯥꯕ꯭ꯔꯥ
ꯑꯣ ꯌꯥꯏ ꯍꯣꯏ
ꯕꯀꯤꯗꯗꯤ ꯇꯜꯂꯦ ꯑꯩꯁꯨ ꯊꯧꯕꯗꯨꯗ
ꯑ
ꯌꯥꯕ꯭ꯔꯥ
ꯌꯥꯏ ꯌꯥꯏ
ꯑꯩꯒꯤꯁꯨ ꯅꯠꯇꯕꯀꯣ ꯃꯥꯁꯤ ꯑꯩꯅ ꯑꯁꯤ ꯌꯣꯟꯕ ꯂꯣꯏꯔꯗꯤ ꯎꯝ ꯑꯃꯨꯛ ꯄꯨꯔꯛꯑꯣ ꯊꯥꯔꯛꯑꯣ ꯍꯥꯏꯒꯦ ꯇꯧꯕꯀꯣ
ꯎ
ꯑꯗꯨꯗꯒꯤ ꯅꯥꯟ ꯅꯪꯣꯟꯅ ꯆꯥ ꯑꯃ ꯀꯩꯅꯣꯃ ꯄꯤꯌꯦꯅꯀꯣ
ꯎꯝ
ꯃꯥꯅꯨꯀꯣ ꯋꯥꯟ ꯐꯣꯔꯇꯤ ꯅꯥꯏꯟꯗ ꯌꯣꯜꯂꯣ ꯍꯥꯏꯌꯦꯕꯀꯣ
ꯑ
ꯑꯗꯨꯝ ꯅꯪꯁꯨ ꯂꯧꯍꯧꯋꯑꯣ ꯃꯃꯟꯗꯣ ꯇꯨ ꯐꯤ ꯐꯤꯐꯇꯤ ꯅꯥꯏꯟꯅꯅ ꯍꯥꯏꯌꯦꯕꯀꯣ
ꯑ
ꯑꯗꯨꯅ ꯅꯪꯅ ꯋꯥꯟ ꯐꯣꯔꯇꯤ ꯅꯥꯏꯟꯗ ꯋꯥꯟ ꯐꯤꯐꯇꯤꯗ ꯌꯣꯟꯕꯤꯌꯣ ꯑꯩꯗꯤ ꯑꯃ ꯑꯅꯤꯗꯤ ꯄꯤꯈ꯭ꯔꯦ ꯑꯁ ꯑꯩꯒꯤ ꯑꯉꯥꯡ ꯑꯍꯟꯗꯣ ꯂꯣꯛ ꯈꯨꯕ ꯍꯧꯔꯦ ꯑꯩ ꯇꯨꯝꯕ ꯉꯝꯃꯣꯏ
ꯑꯣ
ꯑꯩꯒꯤ ꯑꯉꯥꯡ ꯑꯍꯟꯗꯨꯅ ꯂꯣꯛ ꯈꯨꯕꯁꯤꯅ
ꯑꯣ
ꯃꯥꯒꯤ ꯊꯕꯥꯛꯁꯨ ꯂꯣꯏꯅ ꯀꯩꯅꯣꯝꯃ ꯑꯣꯏꯈ꯭ꯔꯦꯕ ꯄꯩꯈ꯭ꯔꯦꯕ
ꯑꯣ
ꯍꯤꯗꯥꯛ ꯄꯤꯌꯦ ꯃꯁꯥ ꯁꯣꯟꯕꯗꯨꯅ ꯑꯩ ꯋꯥꯐꯥꯎ ꯉꯥꯡꯅꯤꯡꯗ꯭ꯔꯦ ꯑꯍꯟꯁꯤꯅ
ꯎꯝ ꯑꯗ ꯅꯪꯒꯗꯨ ꯑ ꯀꯌꯥ ꯍꯥꯏꯕ꯭ꯔꯥ ꯆꯥꯝꯃ ꯀꯨꯟ ꯍꯥꯏꯕ꯭ꯔꯥ
ꯅꯪ ꯅꯪ ꯑꯩ ꯅꯣꯏꯗꯗꯤ ꯆꯥꯝꯃ ꯀꯨꯟ ꯄꯤꯈ꯭ꯔꯦꯕꯀꯣ
ꯍꯣꯏ
ꯃꯥꯅ ꯆꯥꯝꯃ ꯌꯥꯡꯈꯩꯗ ꯌꯥꯡꯈꯩꯗ ꯌꯣꯜꯂꯣꯀꯣ ꯅꯪꯒꯤꯗ ꯃꯥ ꯍꯥꯏꯌꯦꯕꯀꯣ
ꯑꯣ ꯑꯣ ꯑꯣ ꯑꯣ
ꯑꯗꯨꯃꯥꯏꯅ ꯌꯣꯟꯕꯤꯒꯦꯔꯥ ꯍꯥꯏꯕ ꯑꯩꯅ
ꯍꯣꯏ ꯍꯣꯏ ꯌꯥꯏ
ꯑꯣ ꯐꯕꯗ ꯄꯤꯒꯦꯀꯣ ꯍꯌꯦꯡ
ꯑꯁ ꯍꯣꯏ
ꯅꯣꯛꯅꯤꯡꯌꯦ ꯀꯣ
ꯏꯁ
ꯅꯪꯗꯤ ꯉꯁꯤꯗꯤ ꯑꯗꯨꯝ ꯂꯩꯕ꯭ꯔꯥ
ꯑꯁꯤ ꯌꯨꯝꯗ ꯂꯩꯔ ꯅꯨꯡꯁꯥꯅ ꯁꯥꯕꯒ ꯑꯉꯥꯡ ꯁꯦꯟꯅꯕꯒ
ꯑꯩꯒꯤ ꯑꯉꯥꯡꯁꯦ ꯁꯟ ꯁꯥꯕ ꯍꯩꯔ ꯍꯩ ꯈꯔ ꯈꯔ ꯈꯔ ꯊꯣꯛꯈ꯭ꯔꯕꯒꯤꯀꯣ
ꯑꯣ
ꯁꯦꯟꯅꯥꯕꯗ ꯑꯋꯥꯕ ꯑꯃꯅꯤ ꯍꯨꯃꯥꯡ ꯁꯧꯔꯒ
ꯍꯣꯏ ꯍꯣꯏ
ꯅꯪ ꯅꯪꯗꯤ ꯌꯥꯝ ꯀꯜꯂꯦꯍꯦ
ꯀꯔꯤꯒꯤ
ꯅꯪ ꯕꯣꯜ ꯅꯣꯏ ꯅꯪ ꯅꯨꯄꯥꯈꯣꯏ ꯕꯣꯜ ꯌꯦꯡꯕ ꯆꯠꯈꯤꯕ꯭ꯔꯣ ꯑꯩ ꯅꯨꯄꯥꯗꯤ ꯕꯣ ꯌꯦꯡꯕ ꯆꯠꯈꯤꯒꯦ ꯀꯣ ꯍꯥꯢꯅ ꯆꯠꯇꯣꯛꯑꯒ ꯊꯣꯛꯈ꯭ꯔꯦ
ꯑꯩꯅ ꯆꯠꯀꯅꯨ ꯍꯥꯏꯔꯗꯤ ꯆꯠꯂꯣꯢ ꯃꯥꯗꯤ ꯌꯥꯝ ꯐꯥꯕꯅꯦ
ꯌꯥꯝ ꯒ꯭ꯌꯥꯟ ꯇꯥꯔꯦꯍꯦ
ꯍꯣꯏ
ꯅꯪ ꯊꯕꯛ ꯆꯤꯟꯕꯥ ꯁꯤꯅꯀꯣ
ꯎꯝ ꯑꯁ ꯋꯥꯕꯨꯗꯤ ꯋꯥꯏꯍꯦ ꯑꯩꯁꯨ ꯉꯁꯤꯗꯤ
ꯊꯕꯛ ꯁꯨꯕ꯭ꯔꯣ
ꯊꯕꯛꯗꯤ ꯁꯨꯗꯦ ꯑꯗꯨꯕꯨ ꯎ ꯈꯣꯡꯗ ꯆꯠꯄꯒꯤꯀꯣ ꯑꯉꯥꯡ ꯄꯨꯔꯒ
ꯎꯝ
ꯑꯗꯨꯒꯤ ꯑꯁ
ꯈꯣꯡꯅ ꯍꯂꯥꯛꯄ꯭ꯔꯥ ꯑꯃꯨꯛ
ꯎꯝ ꯂꯥꯛꯄꯗꯤ ꯑꯣꯇꯣꯗ ꯑꯃꯨꯛ ꯂꯥꯛꯑꯦ ꯑꯝ ꯃꯥꯅ ꯑꯣꯇꯣ ꯑꯣꯇꯣ ꯗ꯭ꯔꯥꯏꯚꯔꯅ ꯑꯩ ꯂꯛꯗꯤ ꯂꯥꯛꯀꯅꯤ ꯉꯥꯏꯔꯝꯃꯣ ꯍꯥꯏꯕ ꯑꯗꯣ ꯑꯩꯅ ꯉꯥꯏꯕ ꯉꯝꯗ꯭ꯔꯒ ꯍꯥꯟꯅ ꯆꯠꯈ꯭ꯔꯦꯕ ꯑꯩ ꯍꯥꯟꯅ ꯆꯠꯈꯤꯕꯒꯤ ꯑꯗꯣ ꯑ ꯃꯐꯝꯗꯤ ꯌꯧꯗꯤ ꯌꯧꯗꯧꯔꯦ ꯑꯗꯨ ꯑꯣꯏꯔꯁꯨ ꯑꯩꯅ ꯈꯥꯝꯕꯤꯌꯣ ꯍꯥꯏꯔꯒ ꯃꯥꯗꯣ ꯎ ꯅꯈꯣꯡꯅ ꯑꯗꯨꯝ ꯌꯥꯎꯔꯣ ꯍꯥꯏꯔꯒ ꯆꯠꯈ꯭ꯔꯦ ꯑꯗꯣ ꯁꯥꯎꯅꯤꯡꯕꯗꯣ ꯑꯩꯒꯤ ꯑꯉꯥꯡꯗꯣ ꯇꯣꯝꯅꯤꯡꯕꯒꯤ ꯀꯥꯞꯂꯒ ꯂꯩꯕꯀꯣ ꯑꯣ
ꯑꯣ ꯑꯁ ꯅꯨꯡꯁꯥꯅ ꯁꯥꯕꯒꯀꯣ
ꯎꯝ ꯑꯗꯨ ꯍꯜꯂꯛꯄ ꯃꯇꯝꯗꯗꯤ ꯑꯩꯅ ꯆꯠꯃꯤꯟꯅꯁꯤ ꯍꯥꯏꯔꯒ ꯃꯥꯁꯨ ꯍꯣꯏ ꯍꯣꯏ ꯎ ꯘꯔꯤꯗ ꯉꯥꯏꯔꯝꯃꯨꯀꯣ ꯍꯥꯏꯅ ꯃꯒꯤ ꯘꯔꯤꯗ ꯑꯃꯨꯛ ꯂꯥꯛꯑꯦ
ꯎꯝ ꯅꯩꯔꯦ ꯅꯩꯔꯦ ꯅꯪꯅꯥ
ꯑꯁ ꯀꯔꯤ ꯇꯧꯒꯅꯤ ꯎꯄꯥꯏ ꯂꯩꯇꯕꯩ ꯆꯠꯄꯅꯦꯍꯦ ꯌꯨꯝꯗ ꯎ ꯌꯨꯝꯗ ꯑꯗꯨꯝ ꯂꯩꯕ ꯌꯥꯗ꯭ꯔꯣ ꯀꯔꯤꯒꯤ ꯂꯥꯛꯄ꯭ꯔꯥ ꯍꯥꯏꯅꯦ
ꯑꯍꯟ ꯑꯇꯩꯁꯤꯡꯅ
ꯍꯣꯏ
ꯐꯨꯇꯣ ꯀꯥꯞꯅꯤꯉꯥꯏ ꯂꯥꯛꯅꯤ ꯍꯥꯏꯕ ꯌꯥꯗ꯭ꯔꯣ
ꯑꯩꯅ ꯑꯗꯨꯝꯥꯏ ꯍꯥꯏꯕꯅꯦ ꯂꯞꯇ꯭ꯔꯗꯤ ꯌꯥꯗꯕꯒꯤ ꯂꯄꯅꯤꯅꯦ ꯀꯩꯅꯣ ꯅꯣꯏ ꯁꯨꯝ ꯉꯪꯕꯜꯂꯦ ꯅ ꯍꯥꯏꯕ
ꯅꯍꯥꯟ ꯉꯥꯡꯅꯔꯥ ꯂꯩ ꯍꯥꯏꯕꯅꯤ ꯑꯉꯥꯡ ꯆꯦꯟꯕꯁꯤꯡꯁꯤ ꯊꯕꯛ ꯁꯨꯗ꯭ꯔꯥ ꯑꯩꯈꯣꯏꯁꯨ ꯑꯉꯥꯡ ꯄꯨꯔꯛꯄ ꯌꯥꯏꯅꯦ ꯍꯥꯏꯅꯀꯣ ꯋꯥ ꯌꯥꯝꯃꯦ ꯁꯤ ꯈꯨꯟꯁꯦ
ꯃꯣꯏꯁꯨ ꯄꯨꯔꯛꯅꯤꯡꯉꯗꯤ ꯄꯨꯔꯛꯄ ꯌꯥꯏꯗꯨꯅ ꯃꯤ ꯀꯅꯥꯅꯁꯨ ꯊꯤꯡꯂꯤꯅ
ꯃꯤ ꯈꯔꯅ ꯁꯨꯕ ꯈꯔꯅ ꯑꯗꯨꯝ ꯁꯨꯗ꯭ꯔ ꯂꯩꯕꯗꯣ ꯀꯔꯤꯔꯅꯤ ꯍꯥꯏꯅ
ꯑꯁ ꯑꯉꯥꯡ ꯂꯩꯇ꯭ꯔꯕꯁꯤꯡꯁꯨ ꯀꯣ ꯁꯨꯗꯦ ꯑꯗꯨꯝ ꯃꯣꯏꯁꯨ ꯑꯗꯨꯝ ꯂꯩꯌꯦ ꯁꯨꯗ꯭ꯔꯕꯀꯣ
ꯑꯁꯦꯡꯕ
ꯑꯗꯣ ꯑꯩꯈꯣꯏꯗꯤ ꯑꯩꯈꯣꯏꯕꯨꯗꯤ ꯉꯥꯡꯅꯤꯡꯉꯥꯏꯁꯨ ꯂꯩꯇꯦꯗ ꯑꯉꯥꯡ ꯂꯩꯕꯅꯤꯅ ꯑꯒꯥꯡ ꯂꯩ ꯃꯁꯤꯡꯁꯨ ꯁꯨꯗ꯭ꯔꯒ ꯂꯩꯔꯒ
ꯑꯉꯛꯄꯅꯤ
ꯉꯥꯡꯅꯤꯡꯅꯤꯡꯕ ꯉꯥꯡꯁꯅꯨ ꯍꯥꯏꯔꯒ ꯇꯨꯃꯤꯟꯅ ꯂꯩꯕꯅꯦ ꯑꯩꯗꯤ
ꯑꯝ ꯍꯣꯏ ꯃꯣꯏ ꯉꯥꯡꯉꯒ ꯀꯔꯤ ꯁꯨꯀꯥꯟ ꯀꯔꯤ ꯀꯥꯟꯅꯒꯅꯤ
ꯎꯝ
ꯀꯔꯤ ꯃꯊꯦꯜ ꯆꯥꯕ꯭ꯔꯣ
ꯈꯥꯃꯦꯟ ꯑꯈꯥꯕ ꯆꯥꯏꯌꯦ
ꯑꯩꯁꯨ ꯑꯩꯒꯤ ꯅꯨꯄꯥ ꯎꯝ ꯉꯥ ꯃꯆꯥ ꯃꯆꯥ ꯄꯨꯔꯛꯑꯦ ꯇꯨꯔꯦꯟꯒꯤ
ꯑꯝ
ꯑꯗꯨ ꯌꯥꯝꯗꯕꯒꯤ ꯑꯥꯂꯨ ꯈꯔ ꯌꯥꯝ ꯍꯥꯞ ꯔꯒ ꯊꯨꯔꯁꯦ
ꯑꯩꯈꯣꯏꯁꯨ ꯎꯝ ꯃꯥ ꯈꯔ ꯄꯨꯔꯛꯑꯦ ꯑꯗꯣ ꯃꯥꯅ ꯊꯣꯡꯕꯤꯕꯗꯣ ꯁꯥꯕꯗꯣ ꯆꯥꯕ ꯌꯥꯗꯦ ꯑꯦꯔꯤ
ꯎꯝ
ꯉꯥꯗꯣ
ꯎꯝ
ꯄ꯭ꯔ ꯄꯨꯔꯛꯑꯦ ꯑꯗꯣꯕꯨ ꯁꯥꯃꯟꯕꯒꯤ ꯆꯥꯗꯦ ꯑꯩꯗꯤ ꯈꯥꯃꯦꯟꯗ ꯑꯐꯕ ꯑꯣꯏꯅ ꯆꯥꯔꯦ
ꯎꯝ
ꯌꯦꯟꯁꯥꯡ ꯁꯥꯔꯗꯤ ꯆꯥꯅꯤꯡꯗꯦ ꯑꯩꯗꯤ ꯍꯣꯏ ꯆꯥꯏ ꯃꯁꯤ ꯑꯩꯅ ꯎ ꯑ ꯀꯩꯅꯩꯅꯣ ꯂꯦꯁ ꯇꯝ ꯄꯤꯕ ꯑꯗꯨꯒꯤ ꯃꯥꯗꯣ ꯆꯥꯅꯤꯡꯗꯕ ꯃꯥꯜꯂꯦ
ꯑꯣ ꯅꯦꯛꯁꯇꯝꯒ ꯆꯌꯔꯂꯦꯛꯁ ꯃꯤꯛꯁ ꯇꯧꯕꯤꯈ꯭ꯔꯣꯅꯦ
ꯍꯣꯏ ꯑꯩꯁꯨ ꯀꯥꯎꯈ꯭ꯔꯕ ꯑꯣ ꯅꯦꯁꯇꯝꯐꯥꯎꯇ ꯂꯩꯔꯛꯄ ꯉꯁꯤꯗꯣ
ꯎꯝ
ꯑꯗꯨꯒꯤ ꯈꯔꯗꯤ ꯃꯤꯛꯁ ꯇꯧꯕꯅꯦ ꯃꯥꯒꯤ ꯈꯔ ꯂꯦꯝꯕꯤꯕ ꯂꯩꯕꯅꯦꯕꯀꯣ ꯑꯗꯣ ꯃꯤꯛꯁ ꯈꯔꯗꯤ ꯇꯧꯗꯦ ꯑꯗꯣ ꯇꯁ ꯇꯥꯝꯅ ꯌꯦꯡꯕꯒꯤ ꯍꯥꯎꯗꯕ ꯃꯥꯜꯂꯦ ꯑꯩꯈꯣꯏ ꯈꯨꯟꯗꯨꯁꯨ ꯐꯥꯡꯅꯗꯤ ꯐꯥꯒꯗꯕꯀꯣ
ꯍꯣꯏ
ꯈꯨꯗꯛꯇ ꯂꯧꯕ ꯌꯥꯏꯗꯅ ꯂꯩꯔꯗꯤ
ꯑꯁ ꯑꯩꯅ ꯇꯟꯕ ꯆꯥꯡꯗꯣ ꯃꯥꯏꯐꯥꯎ ꯇꯥꯛꯑꯗꯤꯦ
ꯅꯨꯡꯁꯥ ꯆꯠꯄꯒꯤ ꯃꯥꯏ ꯇꯩꯕꯒꯤ ꯇꯩꯕꯤꯔꯒ ꯑꯗꯨꯝ ꯇꯨꯝ ꯈꯔꯤ ꯇꯧꯁꯦ
ꯑꯣ
ꯃꯥꯁꯨ ꯐ꯭ꯔꯦꯁ ꯇꯥꯏꯃꯤꯗꯔꯦꯗ
ꯗꯥꯥꯏꯅꯤ ꯀꯅꯣ ꯑꯩꯁꯨ ꯇꯥꯏꯅꯤꯗ ꯑꯗꯨꯝ ꯆꯝꯐꯨꯠꯇ ꯂꯩꯒꯅꯤ ꯀꯥꯏꯗ꯭ꯔꯁꯨ ꯌꯥꯔꯦꯗ ꯑꯩꯈꯣꯏꯗꯤ
ꯝ ꯌꯥꯝ ꯍꯟꯅꯨꯨꯔꯦ ꯋꯥ
ꯍ
ꯅꯪꯒꯤ ꯅꯍ ꯅꯪꯒꯤ ꯃꯥꯏ ꯌꯥꯝ ꯅꯥꯜꯂꯛꯑꯦ ꯀꯔꯤ ꯇꯩꯕ꯭ꯔꯥ ꯈꯪ ꯗꯦꯕꯥꯛꯑ
ꯄꯩꯁꯨ ꯇꯥꯏꯗꯗ ꯑꯗꯨꯝ ꯁꯁꯀꯔꯅꯤꯡ ꯉ ꯇꯥꯏꯕꯤꯅꯤꯗ
ꯅꯠꯇꯦ ꯑꯗꯨ ꯃꯃꯥꯡꯗ ꯑ ꯅꯪ ꯌꯨꯝ ꯄꯥꯟꯗ꯭ꯔꯤꯉꯩꯗ ꯅꯪꯒꯤ ꯃꯥ ꯏꯗꯨ ꯐꯆꯅ ꯅꯜꯦ ꯋꯥ
ꯑꯗꯨꯅꯦ ꯈꯔꯁꯨ ꯅꯣꯏꯗꯅ ꯑꯗꯨ ꯃꯇꯝꯗ
ꯑ ꯑꯗꯨꯒ ꯑꯗꯨꯗ ꯁꯤꯖꯤꯟꯅꯕꯗ ꯅꯪꯉꯣꯟꯗ ꯄꯛꯄ ꯃꯥꯜꯂꯦꯅꯦ
ꯑꯗꯨꯗ ꯁꯤꯖꯤꯟꯅꯕꯗꯣ ꯑꯩꯅ ꯁꯤꯖꯤꯟꯅꯕꯗꯤ ꯀꯩꯅꯣ ꯥꯏꯄꯦꯛꯁꯨ ꯁꯤꯖꯤꯟꯅ ꯌꯥꯥꯏꯕꯀꯣ
ꯑꯣ
ꯑꯌꯨꯕꯤ ꯗꯈꯤ
ꯑꯥ
ꯑꯗꯨ ꯁꯤꯖꯤꯟꯅꯔꯦ ꯑꯗꯨꯒ ꯎꯝ ꯁꯟꯁꯀ꯭ꯔꯤꯟꯒꯨꯝꯕ ꯑꯗꯨꯝ ꯇꯥꯏꯕꯅꯤꯅ
ꯌꯥꯝꯗꯂꯦ ꯑꯗꯨꯣ
ꯍꯣꯏ ꯍꯧꯖꯤꯛꯀꯥꯟꯗꯤ ꯀꯪꯕꯒꯤ ꯑꯩꯒꯤ ꯃꯥꯏꯗꯣ ꯌꯥꯗ꯭ꯔꯦ ꯑꯩꯈꯣꯏꯅ ꯀꯩꯅꯣ ꯀ꯭ꯔꯤꯝꯒꯨꯝꯕ ꯐꯖꯅ ꯌꯨꯁ ꯇꯧ ꯁꯤꯖꯤꯟꯅꯗꯕꯒꯤꯀꯣ ꯑꯩꯈꯣꯏꯒꯤ ꯃꯥꯏꯁꯦ ꯌꯥꯗꯕꯅꯤ ꯆꯥꯡ ꯅꯥꯏꯅ ꯑꯩꯈꯣꯏꯅ ꯄꯥꯏꯔꯗꯤ ꯑꯩꯈꯣꯏꯒꯤ ꯃꯥꯏꯁꯨ ꯌꯥꯝ ꯐꯒꯅꯤ ꯗ ꯇꯥꯕ꯭ꯔꯥ
ꯇꯥꯏ ꯇꯥꯏ ꯅꯪꯗꯤ ꯁꯤꯖꯤꯟꯅꯔꯁꯨ ꯑꯗꯨꯝ ꯐꯩꯔꯥ
ꯑ ꯌꯥꯔ ꯍ
ꯎ ꯑꯁ ꯍꯌꯦꯡ ꯉꯟꯇꯥ ꯆꯠꯀꯅꯤꯅꯀꯣ ꯑꯩ ꯑꯩ ꯑꯩ ꯏꯎ ꯑꯩ ꯅꯨꯄꯥꯒꯤ ꯃꯅꯥꯎ ꯅꯨꯨꯄꯤ ꯑꯩꯉꯣꯟꯗ ꯍꯌꯦꯡ ꯄꯤꯕ ꯌꯥꯔꯤ ꯑꯅꯤ ꯑꯍꯨꯝ ꯈꯛꯇ ꯄꯤꯒꯦꯀꯣ ꯇ꯭ꯔꯥꯏ ꯇꯧꯅꯤꯡꯉꯥꯏ
ꯍꯣꯏ ꯍꯣꯏ
ꯌꯣꯟ ꯌꯣꯃꯤ ꯒꯤꯅꯦ ꯑꯁꯦꯡꯕꯒꯤ ꯃꯃꯜꯗꯤ ꯆꯅꯤ ꯌꯥꯡꯈꯩ ꯂꯩꯑ ꯑꯗꯨꯕꯨ ꯆꯥꯝꯃ ꯌꯥꯡꯈꯩ ꯌꯥꯡꯈꯩꯗ ꯄꯤꯒꯦ ꯍꯥꯏꯕꯤꯌꯕ
ꯍꯣꯏ ꯍꯣꯏ